ꯑꯣ ꯍꯜꯂꯣ
ꯇꯕꯔꯨꯛ
ꯑꯣ ꯒꯗ ꯏꯚꯅꯤꯡ ꯇꯥꯟꯅꯕ꯭ꯔꯣ
ꯍꯣꯏ ꯑꯥꯐꯇꯔꯅꯨꯟ ꯑꯣꯏꯒꯦꯔꯥ ꯏꯚꯤꯅꯤꯡ ꯑꯣꯏꯒꯦꯔꯥ ꯑꯃ ꯑꯣꯏꯔ ꯌꯥꯔꯦ ꯀꯥꯏꯔꯣ
ꯀꯩꯗꯧꯔꯤꯒꯤ
ꯑ ꯑꯩꯔꯣ
ꯑꯥꯎ
ꯑꯩꯗꯤ ꯍꯧꯖꯤꯛ ꯁꯦꯔꯤꯦꯁꯇ ꯂꯥꯛꯄꯅꯤꯅ ꯍꯧꯖꯤꯛ ꯑꯃꯨꯛ ꯃꯤ ꯕꯨꯛꯀꯤꯡ ꯊꯤꯅꯔꯤꯅꯤꯅꯦ
ꯁꯦ ꯍꯥ ꯑꯩꯌꯣ ꯐꯥꯏ ꯐꯥꯏ ꯑꯄꯥꯛꯥꯛꯇ ꯂꯩꯕ꯭ꯔꯣ ꯀꯗꯥꯏ ꯂꯩꯕ꯭ꯔꯣꯕ꯭ꯔꯣ
ꯑꯩꯗꯤ ꯃꯥꯎꯟꯇꯦꯟꯗ ꯂꯩꯌꯦ
ꯆ ꯃꯅꯔꯦꯅꯦ ꯃꯇ ꯌꯦꯅ
ꯃꯣꯟꯇꯦꯗ ꯂꯩꯕꯁꯤꯅ ꯅꯨꯡꯉꯥꯏꯔꯤꯁꯦ ꯅꯪꯗ꯭ꯔꯣ ꯁꯤ ꯑꯥꯔꯖꯦꯟꯇꯤꯅꯥꯒꯤ ꯐꯣꯇꯣ ꯍꯥꯞꯄꯤꯗ
ꯑꯥ ꯑꯩ ꯅꯠꯇꯦꯕ꯭ꯔꯣ ꯑꯩ ꯑꯥꯔꯖꯦꯟꯇꯤꯅꯥꯒꯤꯗꯤ ꯍꯥꯞꯇꯦ ꯑꯥ
ꯑꯥꯔꯖꯦꯟꯇꯤꯅꯥꯒꯤ ꯄ꯭ꯔꯣꯐꯥꯏꯜ ꯄꯤꯛꯆꯔ ꯍꯥꯞꯄꯗꯨ ꯀꯅꯥ ꯍꯥꯏꯔ ꯑꯗꯨꯗꯤ
ꯀꯅꯥꯅꯣ ꯈꯪꯗꯅꯤ ꯅꯪ ꯑꯥꯔꯖꯦꯟꯇꯤꯅꯥꯔꯣ
ꯑꯁꯤꯁꯨ ꯑꯩꯉꯣꯟꯗ ꯑꯃꯨꯛ ꯃꯥꯁꯦ ꯇꯧꯔꯛꯀꯦꯅ ꯍꯥꯏꯔꯝꯃꯤꯅꯤꯅꯦ ꯍꯧꯖꯤꯛ ꯈꯛꯇ ꯍꯥꯏꯔꯛꯄꯅꯦ ꯅꯪ ꯍꯥꯟꯅ ꯇꯧꯔꯛꯄꯒꯤ ꯃꯥꯜꯂꯦ
ꯑꯣ
ꯑ
ꯅꯣꯏ ꯍꯣꯏ ꯏꯁ
ꯅꯪꯗꯤ ꯀꯅꯥ ꯀꯅꯥ ꯂꯩꯔꯤꯅꯣ
ꯑꯩ ꯑꯩꯈꯣꯏ ꯏꯃꯥꯟꯅꯕ ꯑꯩꯈꯣꯏꯒ ꯀꯣꯏꯕ ꯁꯨꯝ ꯍꯣꯏ ꯀꯔꯤ ꯍꯥꯏꯒꯗ꯭ꯔꯣ ꯍꯅꯤꯕꯤꯗꯨꯣ
ꯑꯥ
ꯑꯗꯨ ꯂꯑꯣꯁꯦꯠꯄ
ꯑꯁ ꯑ ꯑꯅꯤ ꯍꯥꯏ ꯑꯗꯨꯗꯣ
ꯍꯣꯏ ꯍꯩꯍ ꯈꯔ ꯂꯥꯎꯕ ꯆꯠꯂꯨꯕ ꯑꯥ ꯐꯣꯔꯦꯁꯇ
ꯑꯥ ꯑꯁ ꯐꯣꯔꯦꯁꯇ ꯂꯧꯕꯁꯨ ꯅꯨꯡꯉꯥꯏꯔꯝꯃꯅꯤꯀꯣ
ꯍꯣꯏ ꯐꯣꯔꯦꯁꯇ ꯆꯥꯁ ꯏꯪꯕꯗꯤ ꯑꯗꯨꯝ ꯅꯨꯡꯉꯥꯏꯕ꯭ꯔꯣ
ꯎꯝ ꯑꯁ ꯑꯩꯁꯨ ꯆꯠꯅꯤꯡꯉ
ꯉꯁꯤꯗꯤ ꯊꯕꯛ ꯆꯠꯇꯕ꯭ꯔꯣ
ꯑꯩꯗꯤ ꯍꯣꯏ ꯉꯁꯤ ꯆꯠꯇ꯭ꯔꯦꯗ ꯑꯁ
ꯑꯣ ꯑꯦ ꯇꯥꯏ ꯅꯣꯡꯃꯥ ꯅꯣꯡꯃꯥꯗꯤ ꯄꯣꯠꯊꯥꯒꯗꯕꯅꯤ
ꯑꯥ
ꯑꯗꯨꯗꯤꯒꯤ ꯊꯕꯛ ꯁꯨꯕ ꯌꯥꯗꯦ
ꯍꯣꯏ ꯏ ꯀꯥꯏ ꯊꯕꯛꯁꯨ ꯌꯥꯗ ꯑꯣꯏ ꯅꯗ ꯃꯤ ꯅꯕꯨ
ꯄꯥꯈꯪꯅꯕ ꯅꯠꯇ꯭ꯔꯣ
ꯍ
ꯑ
ꯄꯥꯈꯪꯅ ꯊꯕꯛ ꯁꯨꯗ꯭ꯔꯒ ꯅꯨꯄꯤꯕꯨ ꯁꯨꯍꯟꯗꯣꯏꯔꯦ ꯑꯩꯈꯣꯏꯗꯤ ꯑꯩꯈꯣꯏ ꯃꯤꯒꯤ ꯋꯥꯈꯜꯁꯤꯗꯤ
ꯄꯥꯈꯪꯗꯝ ꯏꯤꯒꯤ ꯊꯕꯛ ꯆꯠꯒꯗ꯭ꯔꯣ ꯃꯔꯛ ꯃꯔꯛꯇ ꯈꯗꯥ ꯆꯠꯒꯗꯕꯅꯤ
ꯑꯦ ꯃꯥꯅꯤ ꯃꯥꯅꯤ
ꯑ
ꯅꯪꯒꯤ ꯋꯥꯈꯜꯂꯣꯟ ꯑꯩ ꯊꯥꯒꯠꯂꯤ
ꯅꯨꯡꯇꯒꯤ ꯊꯕꯛ ꯆꯠꯀꯗꯕ ꯃꯤ ꯅꯠꯇꯦ ꯑꯍ
ꯉꯁꯤꯗꯤ ꯀꯩ ꯏꯟꯁꯥꯡ ꯆꯥꯔꯒꯦ ꯚꯏ
ꯑꯩ ꯉꯁꯤꯗꯤ ꯁꯧꯒ꯭ꯔꯤ ꯑꯣꯏꯅ ꯆꯥꯔꯦꯗ
ꯑꯁꯕꯤꯁ ꯁꯒ ꯏꯁꯨ ꯁꯒꯔ ꯏ ꯂꯣ ꯍꯥꯏꯔꯦꯅꯦ ꯍꯦ
ꯑꯁ ꯑꯁꯥ ꯅꯪꯁꯨ ꯁꯧꯒ꯭ꯔꯤꯁꯤ ꯆꯥꯕ ꯃꯤ ꯊꯦꯡꯅꯔꯨꯔꯒꯁꯤ
ꯑꯁ
ꯁꯔꯤ ꯑꯗ ꯉꯔ ꯏꯗꯤ ꯏꯗ ꯋꯥ ꯊ
ꯑꯁ ꯈꯣꯏ ꯆꯤꯛꯇ꯭ꯔꯣ
ꯑꯩꯣꯏ ꯁꯤꯤꯔꯛ ꯂꯤꯤꯗꯥ ꯍꯣꯏ
ꯑꯥ ꯑꯗꯨ ꯅꯣꯏ ꯍꯥꯏꯕꯒꯤ ꯑꯣꯏꯔꯝꯅꯤ
ꯍꯣꯏ ꯑꯩꯈꯣꯏꯗꯤ ꯆꯤꯛꯄꯨꯗꯤ ꯁꯤꯔꯛꯇꯦ
ꯑꯥ ꯑꯁ ꯍꯣꯏ ꯆꯤꯛꯇꯕꯅ ꯍꯦꯟꯅ ꯐꯔꯤꯁꯦ ꯑꯩꯈꯣꯏꯗꯤ ꯈꯣꯏꯒꯨꯝꯕꯒꯁꯦ ꯑꯩꯗꯤ ꯈꯣꯏꯁꯦ ꯆꯥꯔꯤ ꯆꯅꯤ ꯆꯥꯗꯦꯗ ꯑꯦꯂꯥꯔꯖꯤꯛꯅꯦ ꯑꯩꯗꯤ
ꯑꯣ
ꯑꯗꯨꯝ ꯈꯣꯏꯍꯤ ꯑꯗꯨꯝ ꯃꯍꯤꯗꯨꯗꯤ ꯀꯩꯔꯥ ꯃꯥꯒꯤ ꯍꯅꯤꯗꯨꯗꯤ ꯆꯥꯏ
ꯑꯥ ꯍꯥꯎꯋꯦ ꯍꯣꯏ ꯍꯅꯤꯡꯉꯗꯤꯀꯣ ꯏꯃꯕ ꯃꯃꯗ ꯑꯣ ꯇ ꯀꯔꯤ ꯀ꯭ꯔꯤꯁꯟ ꯆꯕ꯭ꯔꯣꯕ꯭ꯔꯣ
ꯑꯁꯤꯗꯤ ꯑꯁ ꯀꯦꯔꯣ
ꯖꯕꯅ ꯀꯣ
ꯀꯩ ꯍꯤꯡꯖꯥꯡ ꯑꯩ ꯀꯥꯎꯈ꯭ꯔꯦ ꯑꯥ ꯀꯩꯔꯣ ꯎꯁꯣꯏꯗꯣ
ꯇꯁꯣꯏ
ꯎꯝ
ꯌꯥ ꯑꯣ ꯍꯥꯎꯏꯗ
ꯎꯁꯣꯏ ꯍꯟꯗꯛ ꯑꯅꯧ ꯑ ꯊꯣꯛꯣꯡꯗ ꯌꯥꯝ ꯍꯧꯕꯗꯤꯗꯣ ꯀꯔꯤꯌꯥꯕ ꯑꯁꯤ ꯑꯁ ꯅꯣꯏ ꯔꯣꯡꯉꯩ ꯂꯨꯟꯗꯥ ꯑꯩ ꯀꯥꯎꯈ꯭ꯔꯦ ꯑꯗꯨꯝꯒ ꯌꯥꯝ ꯍꯥꯎꯅꯤ ꯍꯥꯟꯅ ꯑꯅꯕ ꯊꯣꯛꯄꯗꯨꯀꯣ
ꯑꯥ
ꯀ꯭ꯔꯤ ꯀ꯭ꯔꯤ ꯍꯣꯅꯔꯤꯕ꯭ꯔꯣ ꯏꯇꯧ ꯍꯟꯗꯛꯇꯤ
ꯑꯩꯔꯣ
ꯑꯥ
ꯑꯩꯗꯤ ꯑꯗꯨꯝ ꯀꯣꯂꯦꯖ ꯆꯠꯊꯔꯒ ꯑꯃꯨꯛ ꯑꯦꯛꯖꯥꯝ ꯂꯩꯕ ꯑꯗꯨꯝ ꯊꯥꯒꯦ ꯇꯧꯔꯤ
ꯑ ꯁꯤꯦꯃꯤꯁꯇꯔꯗꯤ ꯀꯌꯥꯔꯣ
ꯎꯝ ꯁꯤꯃꯤꯁꯇꯔ ꯁꯤꯀꯦꯟ
ꯑꯣ ꯑꯩ ꯈ ꯍꯂ
ꯑ ꯅꯟ ꯀꯦꯔ
ꯑꯩꯗꯤ ꯂꯣꯏꯔꯦ ꯇꯣ
ꯑ
ꯅꯍꯥꯟ ꯇꯨ ꯊꯥꯎꯖꯟ ꯇ꯭ꯋꯦꯟꯇꯤ ꯐꯥꯏꯚꯇꯒꯤ ꯂꯣꯏꯔꯦ
ꯑꯁ ꯀ ꯗ꯭ꯅꯦ ꯑꯗꯨꯗ
ꯐ꯭ꯔꯦꯁ ꯑꯣꯏꯔꯤ ꯀꯔꯤꯗꯧꯒꯗ꯭ꯔꯣ ꯍꯪꯗ꯭ꯔꯦꯅꯦ ꯄꯨꯟꯁꯤꯁꯦ
ꯑ
ꯀꯔꯤ ꯊꯕꯛ ꯇꯧꯔꯒ ꯐꯒꯗ꯭ꯔꯥ ꯍꯒꯦ ꯅꯆꯤꯟꯅꯅꯥꯎꯕꯤ ꯀꯦ ꯌꯥꯔꯣꯏꯗꯣ
ꯑꯩꯗꯤ ꯆꯦꯅꯥꯁꯦ ꯎ ꯃꯉꯥꯁꯨꯣꯏꯕ꯭ꯔꯥ
ꯑꯣ ꯐꯥꯏ ꯐꯥꯏ ꯅꯣꯏꯗꯤ ꯈꯔ ꯌꯥꯝꯗꯦꯅ ꯑꯩꯈꯣꯏꯅ ꯈꯔ ꯌꯥꯝꯅꯤ
ꯅꯅ ꯀꯦꯔꯥ
ꯑꯩꯅꯃꯦ ꯌꯥꯏꯌꯦ ꯃꯤꯗꯥꯎ ꯇꯥꯔꯦ ꯑꯩꯈꯣꯏ ꯅꯨꯄꯥ ꯃꯉꯥ ꯅꯨꯄꯤ ꯑꯅꯤ
ꯑꯁ
ꯌꯥꯗ꯭ꯔꯦꯅꯦ ꯃꯤ ꯌꯥꯝꯕꯁꯦ ꯇꯥꯎ ꯀꯔꯤ ꯇꯧꯒꯗ꯭ꯔꯣ ꯑꯗ꯭ꯔꯦ ꯌꯦꯟꯗꯦ
ꯑꯥ
ꯎꯝ
ꯀꯩ ꯍꯥꯏꯁꯤꯔꯥ ꯑꯩꯈꯣꯏꯗꯤ ꯌꯨꯝꯗ ꯅꯨꯡꯇꯤꯒꯤ ꯂꯩꯕꯅꯤꯅ
ꯍꯣꯏ ꯌꯨꯝꯗ ꯑꯩꯁꯨ ꯑꯗꯨꯝ ꯊꯕꯛ ꯆꯠꯇ꯭ꯔꯗꯤ ꯑꯗꯨ ꯌꯟꯅ ꯑꯗꯨꯝ ꯂꯩꯔꯦ ꯇꯧ
ꯑꯥ
ꯇꯨꯝꯕ ꯆꯥꯕ ꯂꯣꯏꯔꯒ ꯑꯃꯨꯛ ꯇꯨꯝꯕ ꯑꯗꯨ ꯇꯧꯔ ꯂꯩ ꯔꯣꯇꯤ ꯁꯅꯕ ꯑꯣꯏꯅ ꯇꯧꯔ ꯂꯩꯔ
ꯑꯣ ꯃꯥꯅꯤꯅꯦ
ꯑ
ꯑꯣꯗꯤ ꯉꯁꯤ ꯀꯩ ꯀꯩ ꯏ ꯊ ꯆꯠꯀꯦ ꯀꯥꯏ ꯀꯥꯏꯗ
ꯁꯤꯗꯤ ꯉꯥꯛꯇꯪ ꯇꯨꯝꯃꯦ ꯑꯗꯨꯒ ꯈ꯭ꯋꯥꯏ ꯂꯧꯕ ꯆꯠꯂꯦ ꯑꯃꯨꯛ ꯍꯜꯂꯛꯑꯦ ꯑꯗꯨ ꯈꯛꯇꯅꯤ ꯉꯁꯤ ꯊꯕꯛꯇꯤ ꯆꯤꯡ ꯍꯥꯏꯕꯗꯤ ꯆꯤꯡꯒꯤ ꯂꯧꯁꯤ ꯂꯣꯏ ꯂꯣꯏꯈ꯭ꯔꯕꯅꯤꯅꯕꯨ
ꯑ
ꯆꯤꯡꯒꯤ ꯊꯕꯛꯁꯦ ꯐꯥꯔꯝꯒꯨꯝꯕ ꯍꯥꯏꯩꯕꯁꯨ ꯂꯣꯏ ꯂꯣꯏꯈ꯭ꯔꯕꯅꯤꯅ ꯊꯕꯛ ꯂꯩꯗ꯭ꯔꯕ ꯑꯗꯨꯝ ꯆꯥꯔꯒ ꯇꯨꯝꯃꯒ ꯑꯗꯨꯝ ꯇꯧꯔꯦ ꯂꯩꯔ
ꯎꯝ
ꯑꯁ ꯋꯥꯏꯍꯦ
ꯑꯣ ꯍꯟꯗꯛ ꯃꯔꯛꯁꯦ ꯃꯄꯥꯟꯅꯒ ꯑꯩꯈꯣꯏ ꯊꯣꯛꯅꯤꯡꯕꯅꯦ
ꯍꯈꯣꯏꯅꯤ ꯃꯄꯥꯟꯗꯀꯣ ꯃꯄꯥꯟꯗ ꯆꯠꯂꯒ ꯀꯣꯏꯕ ꯆꯠꯅꯤꯡꯉꯤꯅꯦ ꯍꯟꯗꯛꯁꯦ ꯑꯗꯨꯗ ꯐꯥꯒꯗꯧ ꯃꯥꯜꯂꯦꯕ ꯍꯣꯏ ꯑꯩꯗꯤ ꯖꯄꯥꯟꯒꯨꯝꯕ ꯑꯗꯨꯔꯣꯝꯗ ꯑꯁꯔꯦꯜ ꯌꯥꯝꯕꯗꯅ ꯆꯠꯅꯤꯡꯉꯤꯅꯦ
ꯑꯁ ꯅꯒꯗ꯭ꯔꯦ ꯆ ꯅꯤꯡꯗꯂ ꯍꯥꯄꯤꯦ
ꯆꯠꯅꯤꯡꯉꯦ ꯑꯗꯨꯒꯨꯝꯕ ꯃꯄꯥꯥꯝꯗꯣ ꯌꯦꯡꯅꯤꯡꯉꯦꯕꯀꯣ
ꯎꯝ ꯑꯩꯅ ꯁ꯭ꯋꯤꯠꯖꯔꯂꯦꯟꯗ ꯆꯠꯅꯤꯡꯕ
ꯑꯣ ꯌꯥꯏꯗ ꯀ ꯆꯠꯒꯗ꯭ꯔꯥ ꯆꯠꯄ ꯐꯪꯒꯗ꯭ꯔꯥ ꯈꯪꯗꯦ ꯍꯣꯏꯁꯦ
ꯎꯝ
ꯈꯗꯕꯖ ꯈꯗꯕꯖ
ꯆꯠꯅꯤꯡꯕ ꯃꯐꯝꯗꯨ ꯌꯥꯝꯕ ꯄꯩꯁꯥꯒꯤ ꯃꯇꯨꯡ ꯏꯟꯅ ꯆꯠꯇꯗꯣꯏꯅꯤꯅꯦ
ꯍꯣꯏ ꯄꯩꯁꯥ ꯄꯩꯁꯥ ꯍ ꯉꯇꯅꯤ ꯍꯟꯗꯛꯇꯤ ꯄꯩꯁꯥ ꯂꯩꯇ꯭ꯔꯗꯤ ꯂꯣꯏꯔꯦ ꯅꯃꯥ ꯅꯄꯥꯗꯤ ꯊꯕꯛ ꯆꯠꯈ꯭ꯔꯕ꯭ꯔꯥ ꯀꯃꯥꯏꯅ ꯇꯧꯕꯣꯏꯗꯣ
ꯍꯣꯏ ꯆꯠꯠꯇ꯭ꯔꯦ ꯍꯣꯏ
ꯑꯣ ꯅꯣꯏ ꯏꯃꯨꯡꯁꯤꯡ ꯂꯣꯏꯅꯃꯛ ꯈꯨꯟꯗ ꯂꯩꯕ꯭ꯔꯥ ꯀꯃꯥꯏꯅ ꯇꯧꯕ꯭ꯔꯥ
ꯑꯥꯏꯇꯗ
ꯑꯣ
ꯍꯣꯏ ꯕꯖꯥꯔꯗ ꯂꯣꯏ ꯂꯩꯅꯈ꯭ꯔꯦꯗ ꯑꯌꯥꯝꯕꯗꯤ
ꯑꯣ ꯂꯝꯕꯤ ꯀꯗꯥꯏꯗ ꯀꯣꯂꯦꯖ ꯀꯥꯕ꯭ꯔꯣ ꯑꯣ
ꯑꯁ ꯔꯣꯗ ꯍꯌꯦꯡ ꯑꯃꯨꯛ ꯀꯩ ꯀꯩ ꯇꯧꯔꯅꯤ ꯍꯌꯦꯡꯒꯤꯁꯨ ꯑꯗꯨꯝ ꯑꯩꯗꯤ ꯍꯥꯏꯔꯅꯤ
ꯍꯌꯦꯡꯒꯤꯁꯤꯔꯣ ꯍꯌꯦꯡꯁꯦ ꯁꯥꯇꯔꯗꯦ ꯑꯣꯏꯕꯅꯤꯅ ꯅꯦꯛꯁ ꯗꯦ ꯆꯥꯔꯆ ꯆꯥꯅꯕ ꯅꯟꯅ ꯏꯔꯨꯔꯒ ꯔꯦꯗꯤꯗ ꯂꯩꯕ ꯇꯥꯔꯦ
ꯑ
ꯑꯩ ꯁꯠꯇꯔꯤꯅ ꯈꯔ ꯅꯥꯟꯅ ꯏꯔꯨꯔꯒ ꯃꯊꯥꯡꯗ ꯆꯥꯔꯖ ꯆꯠꯅꯕ
ꯎꯝ
ꯑꯗꯨꯗ ꯐ ꯇꯋꯥꯔꯦ
ꯍꯔꯅ
ꯍ
ꯕꯣꯗꯤ ꯁꯤ ꯋꯥꯔꯤ ꯁꯥꯕꯁꯦ
ꯑꯥ
ꯍꯥꯏꯕꯗꯤ ꯂꯩꯕ꯭ꯔꯥ ꯅꯪꯒꯤꯁꯨ ꯑꯗꯨꯝ ꯀ꯭ꯌꯨꯗ ꯑꯗꯨꯝ ꯁꯦꯝꯕ꯭ꯔꯣ
ꯑꯩꯕ꯭ꯔꯣ ꯑꯩꯁꯨ ꯑꯗꯨꯝ ꯀ꯭ꯌꯨꯗꯣ ꯁꯦꯝꯃꯦ
ꯑꯣ
ꯑꯩ ꯉꯔꯥꯡꯒ ꯌꯥꯎꯕꯗ ꯉꯥꯏꯔꯤꯕꯀꯣ
ꯑꯥ
ꯍꯜꯂꯣ ꯉꯁꯤꯒꯗꯤ ꯃꯤ ꯇꯔꯥꯒꯨꯝꯕꯗꯤ ꯁꯨꯈ꯭ꯔ ꯃꯥꯜꯂꯦ
ꯑꯩꯗꯤ ꯉꯁꯤꯒꯤ ꯑꯃꯨꯛ ꯀꯨꯟꯅꯤꯦꯜꯂꯦ ꯑꯩꯗꯤ ꯑꯗꯨꯁꯨ ꯔꯤꯁꯤꯞ ꯉꯥꯛꯇꯅꯦ ꯑꯩꯗꯤ ꯂꯤꯃꯤꯠ ꯌꯧꯔꯦꯕ ꯑꯩꯗꯤ ꯑꯗꯨꯝ ꯑꯁ ꯃꯣꯏ ꯑꯗꯨꯝ ꯋꯥꯔꯤ ꯁꯥꯔꯒ ꯀꯠꯇꯨ ꯀꯔꯟ ꯇꯧꯔꯒ ꯑꯗꯨꯝ ꯇꯧꯔ ꯂꯣꯏ ꯑꯩꯗꯤ
ꯍꯣꯏ ꯑꯗꯨ ꯑꯩꯈꯣꯏꯅ ꯔꯤꯁꯤꯞ ꯇꯧꯕꯗꯨꯁꯨ ꯄꯣꯏꯟ ꯀꯥꯕ꯭ꯔꯣ ꯀꯃꯥꯏ ꯇꯧꯕ꯭ꯔꯣ
ꯑꯣꯏ ꯀꯥꯏ ꯍ
ꯑꯣ ꯑꯩꯗꯤ ꯔꯤꯁꯤꯞ ꯀꯌꯥ ꯌꯥꯎꯗꯦ ꯃꯔꯤꯔꯥ ꯃꯉꯥꯔꯥ ꯑꯗꯨ ꯑꯗꯨꯣꯏꯅꯤ
ꯑꯣ ꯍꯥꯏꯗꯤ ꯑꯣ ꯑꯩꯗꯤ ꯑꯩꯁꯨ ꯅ ꯅꯨꯄꯤ ꯑꯕꯅꯦ ꯅꯨꯄꯥꯗꯤ ꯀꯌꯥꯝ ꯇꯧꯗꯦ ꯑꯗꯣ ꯅꯨꯄꯥ ꯇꯧꯔꯤꯁꯦ ꯑꯍꯨꯝ ꯃꯔꯤ ꯈꯛꯇꯅꯦꯕ ꯃꯣꯏꯅ ꯔꯤꯀ꯭ꯋꯦꯁ ꯇꯧꯃꯟꯈꯩꯀꯣ ꯑꯃꯅ ꯈꯨꯗꯛꯇ ꯇꯧꯔꯛꯑꯗꯤ ꯑꯗꯨꯝ ꯄꯥꯏꯈꯠꯂꯦ ꯍꯥꯏꯕꯗꯤ ꯃꯣꯏꯁꯨ ꯃꯣꯏꯒꯤ ꯇꯥꯛꯁ ꯇꯧꯕꯅꯤꯅꯀꯣ ꯃꯥꯡꯍꯟꯅꯤꯡꯗꯦꯕ
ꯄꯥꯛꯁꯦ ꯑꯗꯨꯝ ꯐ꯭ꯔꯤꯗ ꯃꯥꯡꯍꯟꯕ ꯌꯥꯗꯦ ꯇꯥꯎ
ꯍꯣꯏꯁ ꯃꯥꯡꯍꯟ ꯌꯥꯗꯕꯅꯦ ꯅꯣꯏꯗꯤ ꯃꯥꯡꯍꯟꯒꯨꯝꯕꯅꯣꯏ ꯑꯩꯈꯣꯏꯗꯤ ꯂꯣꯏꯔꯕꯅꯤꯅꯀꯣ
ꯑꯣ ꯑꯣ ꯑꯗꯨ ꯇꯥꯛꯁꯨ ꯂꯣꯏꯔꯗꯤ ꯀꯃꯥꯏ ꯇꯧꯅꯤ
ꯂꯣꯏꯗꯤ ꯈꯪ
ꯑꯗꯨꯝ ꯀꯣꯜ ꯇꯧꯕꯁꯤ ꯌꯥꯔꯣꯏ ꯑꯗꯨꯝ ꯔꯤꯁꯤꯞ ꯈꯠꯇ
ꯑꯥ ꯍꯥꯏ
ꯑꯣ ꯑꯗꯨꯁꯨ ꯌꯦꯟ ꯭ꯌꯥꯟ ꯇꯥꯗꯕꯀꯣ
ꯑ
ꯑꯩ ꯉꯔꯥꯡ ꯉꯔꯥꯡ ꯅ ꯍꯟꯗꯛ ꯌꯦꯟ ꯇꯥꯔꯛꯄꯅꯤ ꯑꯩ ꯑꯁꯤ ꯀꯃꯥꯏ ꯇꯧꯕ꯭ꯔꯕ ꯅꯣꯏ ꯃꯦꯁꯦꯖ ꯄꯥꯔꯒ ꯉꯔ ꯃꯥꯡꯒ ꯆꯞ ꯃꯥꯟꯅꯔꯔꯕꯅꯦ ꯑꯩ
ꯑ ꯑꯁ ꯉꯁꯤ ꯅꯨꯡꯗꯥꯡꯅꯤ ꯕꯣꯜ ꯌꯦꯡꯒꯗ꯭ꯔꯣ ꯅꯪ
ꯅꯨꯡꯗꯥꯡꯗꯔꯣ ꯍꯣꯏ ꯌꯦꯡꯒꯅꯤ
ꯍꯣꯔꯦꯟꯗꯤ ꯑꯔꯖꯦꯟꯇꯤꯅꯥꯒꯤ ꯂꯩꯕ ꯃꯥꯂꯦꯍꯦ
ꯍꯣꯏ ꯍꯣꯔꯦꯟ ꯍꯌꯦꯡ ꯃꯣꯔꯅꯤꯡꯀꯣ
ꯑ
ꯍꯣꯏ ꯑꯁ ꯐꯖꯒꯅꯤ ꯑꯗꯨꯗꯣ ꯌꯦꯡꯕ ꯇꯧꯔꯦ ꯅꯝꯐꯨꯡꯗꯣ ꯇꯨꯝꯅꯤꯡꯉꯁꯨ ꯆꯨꯝꯗꯕꯤꯗ ꯍꯧꯖꯤꯗꯤ ꯑꯥꯔꯖꯦꯟꯇꯤꯅꯥ ꯍꯥꯏꯁꯦ ꯌꯥꯝ ꯄꯥꯝꯃꯦꯕ
ꯑ
ꯅꯪꯁꯨ ꯑꯔꯖꯦꯟꯇꯤꯅꯥꯔꯣꯕ꯭ꯔꯣ
ꯑꯩꯅ ꯐ꯭ꯔꯥꯟꯁ
ꯑꯣ ꯐ꯭ꯔꯥꯟꯁꯁꯨ ꯌꯥꯏꯗ ꯍꯣꯏ ꯑꯗꯨꯁꯨ ꯐ꯭ꯔꯥꯟꯁꯁꯨ ꯑꯗꯨꯝ ꯁꯄꯣꯔꯠ ꯇꯧꯅꯤ